ꯑ
ꯇꯥꯗ꯭ꯔꯣ
ꯇꯔꯦ
ꯑꯣ ꯑꯩ ꯍꯧꯖꯤꯛ ꯑꯃ ꯋꯥꯆꯦꯞꯇ ꯊꯥꯈꯤꯕꯅꯦꯕꯀꯣ ꯑꯃ ꯀꯣꯟꯜꯅ ꯐ꯭ꯔꯦꯟ ꯇꯧꯔꯒ ꯑꯗꯨꯗꯔꯕ ꯑꯩꯅ ꯇꯧꯔꯛꯇꯗꯣꯏꯁꯤꯅ ꯑꯃꯨꯛ
ꯑꯥ ꯑꯥ ꯑꯥ ꯃꯥꯅꯦ ꯃꯥꯅꯦ ꯑꯗꯨꯗ ꯑꯃ ꯃꯥꯒꯤ ꯃꯁꯤꯡ ꯃꯦꯟꯕ ꯑꯃ ꯑꯃ ꯂꯩꯗꯅ
ꯑꯥ ꯑꯥ ꯅꯝꯕꯔ ꯃꯦꯝꯕꯝ
ꯑ ꯑꯥ ꯑꯗꯨꯗ ꯃꯦꯂꯒ
ꯍꯥꯏꯗꯤ ꯑꯩ ꯅꯝꯕꯔꯗꯣ ꯃꯦꯟꯗꯣꯏꯔꯥ ꯅꯠꯇ꯭ꯔꯒ ꯑꯩꯅ ꯅꯪꯉꯣꯟꯗ ꯇꯧꯅꯤꯡꯌꯦ ꯈ ꯈꯟ ꯇꯥꯔꯒꯗꯤ ꯅꯪꯉꯣꯟ ꯑꯣ ꯑ ꯅ ꯑꯃꯨꯛ ꯇꯧꯅꯤꯡꯉꯛ ꯇꯥꯔꯒꯗꯤ ꯅꯪꯒꯤ ꯅꯝꯕꯔꯗꯣ ꯃꯦꯟꯗꯣꯏꯅꯦꯕ
ꯑꯥ ꯑꯥ
ꯎꯝ ꯃꯤ ꯑꯃꯃꯝꯗ ꯅꯍꯥꯟꯒꯩ ꯂꯦꯞꯇꯕꯤꯗꯣ ꯍꯧꯖꯤꯛꯅ ꯐꯤꯞꯇꯤꯟ ꯃꯤꯅꯠꯁ ꯀꯦꯞ ꯂꯩꯗꯣꯏꯅꯦ ꯍꯥꯏꯔꯕ
ꯑꯥ ꯑꯥ ꯑꯥ ꯑꯦꯕꯅꯗꯦ ꯀꯩꯅꯣꯗ ꯆꯞ ꯃꯥꯟꯅꯕ ꯃꯤ ꯇꯧꯗꯣꯏꯗꯤ
ꯑ ꯍꯥꯏꯗꯤ ꯃꯉꯥꯔꯛꯇꯨꯗꯤ ꯑꯗꯨꯝ
ꯑ ꯑꯩꯉꯣꯟꯗ ꯅꯪ ꯑꯃꯨꯛ ꯇꯧꯔꯒ ꯑꯃꯨꯛ ꯇꯧꯔꯛꯇꯣꯏꯅꯤꯗꯅ
ꯑꯥ
ꯑꯗꯨ ꯇꯧꯕꯗꯣ ꯃꯤꯅꯤꯠ ꯇꯔꯥꯃꯉꯥ ꯂꯦꯞꯇꯣꯏꯕ
ꯎꯝ ꯃꯉꯥ ꯃꯉꯥꯔꯛꯇ ꯑꯣꯏꯅꯤꯅ ꯑꯃꯛ ꯃꯨꯛꯇ ꯑꯗꯣ ꯃꯉꯥꯡ ꯃꯔꯛꯇꯣ ꯑ ꯍꯥꯏꯗꯤ ꯃꯉꯥꯗꯨꯃ ꯄꯨꯂꯞ ꯑꯣꯏꯅ ꯇꯧꯗꯣꯏꯔꯥ ꯅꯠꯇ꯭ꯔꯒꯅ ꯀꯩ ꯍꯥꯏꯕ ꯃꯤ ꯁꯦꯝ ꯄꯔꯁꯟꯁꯤꯟꯅꯕ ꯃꯉꯥ ꯑꯃ ꯇꯧꯈ꯭ꯔꯒ ꯉꯥꯏꯍꯥꯛ ꯐꯤꯞꯇꯤꯟ ꯃꯤꯅꯠꯁꯐꯨꯛ ꯒꯞ ꯂꯩꯔꯒ ꯑꯃꯨꯛ ꯇꯧꯗꯣꯏꯔꯥ ꯅꯠꯇ꯭ꯔꯒꯅ ꯑꯃꯃꯛ ꯀꯣꯜꯁꯤꯗ ꯐꯤꯞꯇꯤꯟ ꯃꯤꯅꯠꯁ ꯇꯩꯗꯔꯕ ꯑꯣ ꯃꯉꯥꯒꯤꯁꯤꯗ ꯑꯃꯨꯛꯃꯨꯛꯁꯦ
ꯎꯝ ꯁꯦꯝ ꯃꯤꯗ ꯇꯧꯒꯦ ꯍꯥꯏꯔꯗꯤ ꯑꯗꯨꯅꯅꯦ ꯅꯪ ꯃꯤ ꯑꯅꯤ ꯃꯤ ꯑꯅꯤ ꯊꯝꯃꯦꯗꯅ ꯄꯨꯡ ꯑꯃ ꯈꯤꯇꯪꯗ ꯑꯗꯨ ꯑꯩꯅ ꯇꯧꯋ ꯁꯨꯃꯥꯏꯅ ꯇꯧꯕ ꯍꯥꯏꯗꯤ ꯃꯤꯅꯤꯠ ꯇꯔꯥꯉꯥ ꯉꯥꯏꯕꯗꯣ ꯋꯥꯅꯤ ꯍꯥꯏꯔꯗꯤ ꯊꯨꯅ ꯂꯣꯏꯁꯟꯅꯤꯡꯉꯗꯤ ꯃꯤꯅꯤꯠ ꯇꯔꯥꯃꯉꯥꯒꯤ ꯃꯤ ꯑꯃ ꯉꯥꯏꯔꯤ ꯀꯥꯟꯗꯨꯗ ꯑꯇꯣꯞꯄꯗ ꯑꯃꯨꯛ ꯇꯧꯍꯧꯔꯒ ꯃꯤꯅꯤꯠ ꯇꯔꯥꯃꯉꯥꯗꯣ ꯉꯥꯏꯌꯦꯦꯗꯅ ꯌꯃꯂꯅ ꯉꯥꯏꯅꯥ
ꯑꯥ
ꯑꯩ ꯍꯧꯖꯤꯛ ꯏꯕꯥꯅꯤ ꯇꯧꯅꯩꯁꯤꯁꯨ ꯏꯃꯥ ꯏꯅꯥꯎꯄꯤꯒꯤ ꯃꯤꯡ ꯊꯣꯛ ꯂꯩꯔꯦ ꯍꯥꯏꯕ ꯁꯤꯒꯤ ꯃꯣꯏꯒꯤꯁꯤꯅ ꯃꯔꯨꯞ ꯑꯃ ꯐꯔꯛ ꯇꯥꯕꯅꯦ
ꯀꯩꯒꯤꯅꯣ
ꯍꯣꯏ ꯍꯥꯟꯅ ꯉꯁꯥꯏꯒꯤ ꯑꯩꯅ ꯍꯥꯏꯕꯗꯣ ꯑꯦꯟꯗꯤꯡ ꯀꯣꯟ ꯍꯥꯏꯔꯒ ꯁꯨꯝꯗ ꯆꯠꯇ꯭ꯔꯦ ꯇꯧꯕꯗꯣ
ꯎꯝ
ꯑꯩꯅ ꯍꯩꯅꯧ ꯃꯦꯠꯀꯦꯅ ꯍꯩꯅꯧ ꯁꯣꯏꯒꯦꯗꯧꯅꯦꯕ
ꯑꯁ ꯍꯩꯅꯧ ꯌꯥꯝ ꯄꯥꯜꯂꯝꯃꯅꯤꯌꯦ ꯀꯩꯅꯣ ꯇꯧꯕꯗꯣ ꯑꯃ ꯃꯆꯥ ꯃꯆꯥ ꯂꯣꯀꯦꯜꯒꯤꯗꯣ
ꯑꯥ ꯑꯥ ꯑꯥ ꯄꯥꯜꯂꯦ ꯑꯩꯈꯣꯏꯒꯤꯗꯤ ꯃꯨꯟꯕ ꯍꯧꯋꯦ
ꯎꯝ ꯆꯥꯎ ꯅꯪ ꯆꯥꯎ
ꯑꯩꯅꯅꯦ ꯇꯧꯔꯛꯏꯁꯦ ꯑꯗꯨꯗ ꯅꯪ ꯋꯥꯔꯤ ꯂꯤꯒꯗꯕꯅꯦ
ꯎꯝ ꯃꯣꯏ ꯁꯤꯗꯕꯨꯗꯤ ꯌꯣꯜꯂꯦꯕ ꯍꯩꯅꯧꯁꯦ ꯑ ꯍꯩꯅꯧꯁꯦ ꯌꯣꯟꯕꯨꯗꯤ ꯌꯣꯟꯕ ꯍꯥꯏꯇꯥꯔꯦ ꯑꯎꯨꯟꯕ ꯀꯩꯀꯥ ꯑꯗꯨ ꯇꯥꯔꯁꯨ ꯍꯤꯗꯥꯛ ꯆꯥꯔꯝꯝꯕꯗꯣ ꯌꯥꯝ ꯃꯥꯟꯕ ꯍꯥꯏꯇꯥꯔꯦ ꯌꯨꯝꯗ ꯍꯧꯕꯗꯨꯅꯗꯤ ꯐꯩꯗꯅ ꯑꯗ ꯀꯩꯁꯨ ꯌꯥꯝ ꯆꯥꯅꯤꯡꯗꯦꯕ ꯃꯣꯏ ꯁꯤꯁꯦ ꯍꯥꯎ ꯇꯥꯔꯒꯗꯤ ꯊꯨꯝꯃꯦꯕ ꯊꯨꯝꯕꯗꯤ
ꯁꯝꯕꯗꯤ ꯌꯣꯟꯗ꯭ꯔꯣ ꯑꯁꯪꯕꯗꯤ ꯌꯣꯟꯗ꯭ꯔꯣ
ꯑꯁꯪꯕꯗꯤ ꯀꯌꯥ ꯎꯗꯦ ꯃꯣꯏꯁꯦ ꯑꯃ
ꯎꯝ
ꯑꯗꯨꯝ ꯑꯊꯨꯝꯕ ꯍꯥꯏꯇꯥꯔꯦ ꯑꯗꯨꯗꯣ ꯉꯥꯛꯇ ꯌꯣꯜꯂꯦꯕ ꯑꯥ ꯑꯥ ꯑꯗꯨꯒ ꯑꯗꯨꯗꯣ ꯄꯥꯛꯁꯨ ꯆꯥꯅꯤꯡꯗꯕ ꯍꯥꯏꯇꯥꯔꯦ ꯃꯣꯏ
ꯎꯝ ꯃꯥꯅꯦ ꯑꯗꯨꯗꯣ ꯏꯁꯤꯡꯗꯕꯨꯗꯤ ꯇꯤꯡꯊꯣꯛ ꯑꯣ ꯆꯥꯒꯦ ꯍꯥꯏꯇꯥꯔꯗꯤ ꯏꯁꯤꯡꯗ ꯄꯨꯡ ꯑꯥ ꯑꯥ ꯄꯨꯡ ꯑꯃꯃꯨꯛꯀ ꯇꯤꯡꯊꯣꯛꯑꯒ
ꯍꯣꯏ
ꯑꯗꯣ ꯃꯣꯏꯗ ꯆꯠꯂꯗꯤ ꯑꯩꯗꯤ ꯀꯩꯅꯣꯗ ꯌꯥꯝ ꯆꯥꯅꯤꯡꯉ ꯐꯣꯏꯔ
ꯑꯁ ꯑꯗꯨꯁꯨ ꯊꯨꯝꯃꯦ ꯀꯥꯏ ꯌꯥꯝ ꯊꯨꯝꯃꯦ ꯃꯣꯏ ꯍꯣꯏ ꯊꯨꯝꯃꯟꯗꯅ ꯑꯩꯈꯣꯏꯒꯤ ꯀꯔꯤ ꯍꯥꯏꯅꯤ ꯍꯤꯗꯥꯛ ꯆꯥꯏꯕ ꯌꯥꯝ ꯃꯥꯟꯕ ꯍꯥꯏꯇꯥꯔꯦ
ꯑ ꯑ ꯈꯅꯥꯎꯒ ꯅꯥꯕꯅꯤꯁꯨ
ꯆ ꯆ ꯑꯕꯨꯅꯥ
ꯆꯦ
ꯎꯝ
ꯥꯟ ꯆꯥꯊꯣꯛꯑꯎ ꯑꯩꯈꯣꯏꯗꯤ ꯐꯣꯔꯦꯟꯗ ꯂꯩꯇꯕꯅꯤꯅ
ꯑꯩ ꯀꯥꯏꯗꯅꯣ ꯍꯦꯛ ꯑ ꯀꯩꯅꯣ ꯇꯧꯕ ꯄꯨꯡ ꯑꯩꯁꯦ ꯍꯦꯛ ꯄꯨꯡ ꯇꯔꯥꯃꯥꯊꯣꯏ ꯕꯥꯔꯣ ꯁ꯭ꯋꯥꯏꯗ ꯍꯦꯛ ꯆꯥꯛ ꯆ ꯐꯅꯦꯕ
ꯑ
ꯕꯣꯜ ꯌꯦꯡꯕꯒꯤ ꯊꯦꯡꯗꯣꯛꯈ꯭ꯔꯦ ꯑꯗꯨꯅ ꯇꯨꯝ ꯂꯩꯔꯔꯕ ꯑꯩꯁꯦ ꯂꯩꯕꯨꯗꯤ ꯂꯩꯔꯝꯒꯅꯤ ꯆꯥꯛ ꯑꯗꯨꯝ
ꯅꯣꯏꯣꯏꯗꯣ ꯀꯩꯅꯩꯅꯣ ꯅꯪꯗꯣ ꯍꯣꯁꯇꯦꯜ ꯑꯣꯏꯣ ꯔꯦꯟꯂꯣ
ꯄꯤ ꯖꯤ ꯍꯣꯁꯇꯦꯜꯅꯦ ꯃꯣꯏ ꯑꯩꯗꯣ ꯀꯩꯅꯣ ꯇꯧꯕ ꯍꯥꯏꯇꯥꯔꯦ ꯁꯨꯃꯥꯏꯅ ꯀ꯭ꯂꯥꯁ ꯀꯩ ꯆꯠꯂꯛ ꯇꯥꯔꯒꯗꯤ ꯋꯥꯔꯒꯗꯤ ꯑꯃꯨꯛ ꯍꯥꯏꯗꯤ ꯆꯥꯛ ꯊꯣꯡꯅꯕꯒꯤ ꯃꯇꯧ ꯑꯃ ꯀꯥꯏꯊꯣꯛꯇ ꯌꯥꯔꯣꯏꯗꯅ ꯑꯗꯒꯤ ꯑꯇꯣꯞꯄ ꯀꯩꯅꯣꯝ ꯄꯥꯅꯤꯡꯉꯦꯅ ꯈꯜꯂꯣ ꯑꯗꯨ ꯄꯥ ꯂꯩꯀꯥꯟꯗꯨꯗ ꯍꯥꯏꯗꯤ ꯃꯇꯝꯗꯣ ꯀꯥꯏ ꯣꯡꯅꯗꯣꯏꯅꯤꯗꯅ ꯑꯗꯨꯗꯨꯒꯤ ꯁꯨꯝ ꯑꯩ ꯍ ꯆꯠꯆꯒ ꯂꯩꯕꯅꯦꯕ ꯃꯇꯝ ꯈꯔꯅ
ꯑꯣ ꯍ ꯍꯣ
ꯈꯔ ꯂꯩꯔꯒꯕꯨꯗꯤ ꯑꯗꯨꯝ ꯑꯦꯄꯥꯔꯠꯃꯦꯟꯗ ꯀꯩꯗ ꯍꯣꯡꯖꯅꯤꯗ꯭ꯔꯥ ꯍꯥꯏꯅ ꯈꯜꯂꯝꯕꯅꯦ
ꯑꯝ
ꯑꯍꯥꯟꯕꯅꯤꯅ ꯑꯩꯅ ꯁꯨꯃꯥꯏꯅ ꯁꯨꯝ ꯇꯧ
ꯎ ꯎ ꯍꯁꯖꯥꯏꯕꯖꯠ ꯑꯗꯨꯝ ꯅꯨꯡꯕꯨꯗꯤ ꯅꯨꯡꯉꯥꯏꯕ ꯆꯥꯅꯤꯗꯣ ꯍꯥꯏꯗꯤ ꯀꯣꯝꯃꯤꯗꯅ
ꯑꯥ ꯍꯧꯖꯤꯛ ꯑꯩ ꯃꯣꯏ ꯚꯦꯀꯦꯁꯟ ꯇꯧꯔꯤ ꯑꯗꯨꯒ ꯑꯩꯁꯤ ꯔꯨꯝꯃꯦꯠ ꯑꯩꯈꯣꯏ ꯑꯍꯨꯝ ꯂꯩꯃꯤꯟꯅꯕꯅꯦ ꯑꯗꯨ ꯑꯅꯤ ꯃꯕꯥꯅꯤꯗꯤ ꯂꯣꯏ ꯆꯠꯈ꯭ꯔꯦꯕ
ꯑꯥ ꯑꯥ
ꯏꯇꯣꯝꯇꯒ ꯂꯩꯕꯅꯤꯅ ꯂꯥꯡꯗ꯭ꯔꯕꯅꯤꯅ ꯇꯨꯝ ꯂꯩꯕ ꯍꯥꯏꯇꯥꯔꯦ
ꯑ ꯑꯗꯨꯃꯥꯏꯅ ꯂꯩꯍꯧꯔꯤꯗꯣ ꯝ ꯌꯥꯕ꯭ꯔꯣ ꯍꯥꯏꯗꯤ ꯂꯣꯏꯅꯃꯛ ꯚꯦꯀꯦꯟ ꯇꯧꯊꯣꯛꯄꯤꯗꯣ ꯇꯧꯗꯕ
ꯑ ꯃꯣꯏ ꯀꯩꯅꯣꯅꯦ ꯄ꯭ꯔꯥꯏꯚꯦꯠꯀꯤꯅꯦ ꯑꯗꯨꯒꯤꯅꯦ ꯑꯩꯁꯨ ꯊꯣꯛꯄꯕꯨꯗꯤ ꯌꯥꯏ ꯑ ꯑꯗꯨ ꯊꯣꯛꯁꯤꯔꯥ ꯊꯣꯛꯑꯣꯏꯁꯤꯔꯥ ꯈꯟꯕꯅꯦꯕ ꯃꯣꯏꯒꯤ ꯀꯩꯅꯣꯒꯤ ꯁꯤꯒꯤ
ꯀꯔꯤ ꯃꯣꯏ ꯑꯁꯥꯝꯒꯤ ꯁꯤꯚꯤꯜ ꯁꯥꯔꯚꯤꯁꯀꯤ ꯃꯣꯏ ꯗꯦꯠ ꯐꯥꯏꯚ ꯑꯗꯨꯋꯥꯏꯗ ꯇꯧꯗꯣꯏ ꯃꯥꯜꯂꯦ ꯑꯗꯨꯏꯗꯨꯒꯤ ꯃꯣꯏꯛꯥꯝ ꯗ꯭ꯨꯇꯤ ꯄꯤꯁꯜꯂꯑꯦꯕ
ꯎꯝ
ꯁ꯭ꯀꯣꯂꯔꯗ ꯂꯣꯏꯅꯃꯛ ꯄꯤꯕ ꯃꯥꯜꯂꯦ ꯑꯗꯨꯗꯨꯒꯤ ꯎꯝ ꯑꯗꯨꯕꯧꯇꯤ ꯍꯥ ꯍꯥ ꯍꯣꯏ ꯍꯣꯏ ꯍꯣꯏ ꯃꯣꯏꯒꯤ ꯑꯥ ꯃꯣꯏꯒꯤ ꯁꯤꯒꯤ ꯁꯤꯚꯤꯜ ꯁꯥꯔꯚꯤꯁ ꯇꯧ
ꯑ ꯎꯝ ꯎꯝ
ꯑꯗꯨꯗꯣ ꯗꯦꯠ ꯐꯥꯏꯚꯇ ꯇꯧꯗꯣꯏ ꯃꯥꯜꯂꯦꯕ ꯃꯣꯏ ꯄ꯭ꯔꯤꯗꯤꯝꯁꯇꯣ ꯑꯗꯨꯗꯨꯒꯤ ꯁ꯭ꯀꯣꯂꯔ ꯁ꯭ꯀꯣꯂꯔꯗ ꯂꯣꯏꯅꯃꯛ ꯄꯤꯔꯦꯕ ꯀꯩꯅꯣꯗꯣ ꯗ꯭ꯌꯨꯇꯤꯗꯣ ꯑꯗꯨꯗꯨꯅ ꯑꯥ ꯑꯥ ꯑꯥ ꯑꯗꯨꯗꯨꯒꯤ ꯑꯗꯨꯐꯧꯗꯤꯤ ꯂꯩꯇ ꯌꯥꯔꯣꯏꯕ ꯑꯗꯨ ꯑꯗꯨꯒꯤ ꯃꯇꯨꯡ ꯊꯣꯛꯄ ꯌꯥꯏ ꯊꯣꯛꯇꯕ ꯌꯥꯏ ꯈꯪꯗꯦ ꯃꯣꯏ ꯀꯃꯥꯏꯅ ꯇꯧꯕꯅꯣꯗꯣ ꯃꯣꯏ ꯊꯕꯛꯇꯣ ꯍꯥꯏꯗꯤ ꯈꯨꯗꯛ ꯈꯨꯗꯛꯇ ꯑꯗꯨꯝ ꯄꯤꯁꯣꯛ ꯄꯨꯁꯨ ꯍꯥꯏꯦ ꯑꯗꯨꯅ ꯇꯝꯕ ꯉꯝꯗꯕ ꯌꯨꯝꯗꯤ ꯊꯣꯛꯔꯤ ꯌꯥꯝꯅꯦꯇꯦ
ꯎꯝ ꯍꯣꯏ ꯎꯝ ꯍꯧꯖꯤꯛ ꯌꯥꯝ ꯅꯨꯡꯉꯥꯏꯔꯦ ꯍꯥꯏꯗꯤ ꯍꯩꯅꯧ ꯀꯩꯀꯥ ꯐꯪꯕ ꯈꯣꯠꯄ ꯍꯧꯖꯤꯛꯇꯣ ꯅꯨꯡꯉꯥꯏꯔꯦꯕ ꯍꯩ ꯔꯥ ꯃꯇꯝꯅꯤꯅ
ꯅꯣꯡ ꯆꯕ꯭ꯔꯥ
ꯅꯣꯡꯣꯡꯖꯦ ꯑ ꯅꯨꯃꯤꯗꯥꯡ ꯋꯥꯏꯔꯝ ꯆꯨꯕ ꯌꯥꯎꯏꯤ ꯅꯨꯃꯤꯗꯥꯡ ꯆꯨꯗ꯭ꯔꯒꯅ ꯅꯨꯡꯊꯤꯟ ꯋꯥꯏꯔꯝ ꯆꯨꯕ ꯌꯥꯎꯏꯤ ꯅꯣꯡꯃꯒꯤ ꯈꯤꯛꯇ ꯌꯥꯗꯕꯩ ꯇꯥꯏꯞꯇ ꯀꯔꯦꯡ ꯀꯔꯦꯡꯒ ꯈꯤꯛ ꯑꯃ ꯆꯠꯈꯤꯕ ꯌꯥꯎꯋꯦ
ꯅꯠꯇꯦ ꯅꯠꯇꯦ ꯍꯧꯖꯤꯛ ꯍꯥꯏꯕ
ꯍꯧꯖꯤꯛꯇꯤ ꯆꯨꯔꯤ ꯍꯧꯖꯤꯛꯇꯤ ꯌꯥꯝ ꯊꯤꯅ ꯁꯥꯏ
ꯀꯩꯅꯣ ꯇꯧꯈ꯭ꯔꯕꯣ ꯀꯥꯡ ꯂꯣꯏꯈ꯭ꯔꯕ ꯇꯥꯟꯇ꯭ꯔꯕ ꯍꯜꯂꯣ ꯑꯩ ꯀꯩꯝ ꯇꯥꯗ꯭ꯔꯦ
ꯁꯥꯥꯗ꯭ꯔꯣ
ꯍ ꯇꯥꯏ ꯇꯥꯏ
ꯇꯥꯏꯔꯕ
ꯑꯥ ꯇꯥꯏꯦ ꯇꯥꯏꯦ ꯇꯥꯏ
ꯂꯥꯞꯊꯣꯛꯄꯩ ꯑꯣꯏꯖꯥꯅ ꯀꯥꯡꯗꯤ ꯖꯨꯂꯥꯏ ꯃꯊꯪ ꯊꯥ ꯑꯣꯏꯔꯝꯒꯅꯤ ꯌꯧꯔꯛꯇꯣꯔꯝꯃꯅꯤ
ꯐꯁ ꯐꯛꯅꯥꯕ
ꯐꯥꯔꯁꯂ ꯁꯦꯀꯦꯟꯗꯤ ꯈꯪꯗ꯭ꯔꯦ ꯑꯩꯁꯨ ꯌꯧꯗꯤ ꯌꯧꯔꯛꯇꯣꯔꯔꯝꯃꯅꯤ ꯍꯥꯏꯗꯤ ꯈꯦꯇ꯭ꯔꯤꯒ ꯇꯧꯕ ꯍꯧꯔꯦꯕ
ꯑꯣ
ꯖꯟꯃ ꯊ ꯅꯠꯇ꯭ꯔ ꯑ ꯃꯌꯥꯝꯃꯤ ꯌ ꯋꯥꯂꯦꯦ
ꯑꯗꯨꯅꯦ ꯍꯥꯏꯁꯦ ꯑꯁ ꯇꯜꯜꯂꯤꯕꯤ ꯑ
ꯂꯩꯣꯏꯖꯦ ꯐꯪꯗ꯭ꯔꯣ
ꯐꯪꯉꯝꯒꯅꯤꯌꯦ ꯑ ꯑꯗꯨ ꯁꯣꯝ ꯁꯣꯝ ꯅꯥꯀꯟꯗꯗꯤ ꯀꯌꯥ ꯐꯪꯗꯦꯕ ꯑꯗꯣ ꯃꯣꯏ ꯍꯩꯅꯧ ꯀꯩꯀꯥꯕꯨꯗꯤ ꯌꯥꯝ ꯐꯪꯉꯦ ꯑꯗꯨꯒ
ꯎꯝ ꯎꯝ ꯎꯝ ꯅꯪ ꯂꯩꯔꯤꯁꯦ ꯅꯣꯔꯠ ꯁꯥꯏꯠ ꯅꯠꯇ꯭ꯔꯣ
ꯃꯥꯅꯦ ꯅꯣꯠꯀꯤꯤꯄꯔ ꯌꯦꯡꯗ ꯀꯩ ꯍꯥꯏꯗꯣꯏꯅꯣ ꯑꯦꯔꯄꯣꯔꯠ ꯂꯥꯏꯟ ꯍꯥꯏꯇꯥꯔꯦ
ꯑꯝ ꯑꯁ ꯑꯗꯨꯋꯥꯏꯗꯨꯗꯤ ꯁꯤꯇꯤꯗꯤ ꯃꯥꯟꯗꯝꯅꯦ
ꯂꯩꯇꯦ ꯂꯩꯇꯦ ꯀꯩꯝ ꯂꯩꯇꯦꯕ ꯑꯗꯨꯣ ꯁꯨꯝ ꯑꯦꯌꯥꯔꯄꯣꯔꯠ ꯑꯦꯔꯄꯣꯔꯠ ꯂꯩ ꯍꯥꯏꯈꯤꯕꯒꯤ ꯇꯧꯕꯩ ꯋꯥꯅꯦꯕꯀꯣ ꯑꯗꯨꯒ ꯃꯦꯟꯗꯤ ꯁꯣꯅꯥꯀꯟ ꯀꯔꯤ ꯍꯥꯏꯗꯣꯏꯅꯣ ꯅꯣꯔꯠ ꯑꯟꯇ ꯅꯠꯇꯦ ꯅꯠꯇꯦ ꯑꯩꯅ ꯂꯩꯁꯤꯅ ꯁꯥꯎꯠ ꯂꯩꯕ
ꯑꯥ
ꯀꯩꯅꯣꯅ ꯃꯦꯟ ꯁꯤꯇꯤꯁꯤꯅ ꯅꯣꯔꯠ ꯑꯣꯏꯗꯣꯏꯅꯦꯕ
ꯑꯥ ꯑꯥ
ꯑꯗꯨ ꯅꯥꯀꯟꯗꯗꯤ ꯑꯁ ꯀꯥꯏꯗꯒꯤ ꯃꯤꯒꯤ ꯃꯤ
ꯑꯗꯨꯅꯦ ꯑꯗꯨꯅꯦ ꯑꯗꯣꯝꯒꯤ ꯏꯌꯥꯔꯄꯣꯔꯠ ꯂꯥꯏꯅꯅ ꯈꯔ ꯏꯪ ꯆꯤꯛꯑꯒ ꯀꯃꯥꯏ ꯍꯥꯏꯅꯤ ꯂꯝꯍꯥꯡꯕꯁꯨ ꯌꯥꯝ ꯂꯩꯔꯦ ꯍꯣꯏ
ꯂꯩ ꯂꯩ ꯀꯃ ꯊꯁꯨꯅꯥ ꯀꯟꯗ꯭ꯔꯗꯤ
ꯑꯗꯨꯅꯦ ꯀꯩꯝ ꯂꯩꯇꯝꯅꯤꯡꯕ
ꯎꯝ ꯑꯗꯨꯅ ꯑꯁꯣꯃꯅꯥꯀꯟ ꯆꯠꯄ ꯌꯥꯎꯋꯦꯗꯣ ꯊꯥꯔꯇꯤ ꯃꯤꯅꯠꯁ ꯐꯥꯎꯀ ꯆꯪꯉꯦꯕꯀꯣ
ꯑꯥ ꯑꯥ
ꯌꯥꯝ ꯍꯥꯏꯗꯤ ꯅꯨꯡꯇꯤꯖꯥꯏ ꯆꯠꯄ ꯉꯝꯗꯕꯅꯤꯅ ꯑꯗꯨꯝ ꯎꯝ ꯑꯃꯨꯛ ꯑꯃꯨꯛ ꯑꯃꯨꯛ ꯆꯠ ꯆꯠꯄ ꯀꯥꯟꯗ ꯑꯗꯨꯝ ꯄꯣꯠ ꯆꯩꯩ ꯂꯩꯅꯤꯡꯕ ꯀꯩꯅꯣ ꯍꯥꯏꯗꯤ ꯇꯣꯏꯅ ꯂꯩꯕ ꯉꯝꯗ꯭ꯔꯦꯕ
ꯑꯥ ꯑꯥ
ꯑꯗꯨꯟꯅꯅꯦ
ꯑꯣ ꯑꯩꯁꯦ ꯍꯧꯖꯤꯛꯁꯦ ꯀꯜꯀꯇꯥꯒꯤꯗ ꯑꯃ ꯀꯧꯔꯤꯕꯀꯣ
ꯑꯥ
ꯑꯗꯨꯗꯨꯒ ꯀꯩꯅꯣ ꯑꯣꯏꯕ ꯍꯧꯖꯤꯛꯀꯤꯁꯤꯅ ꯑꯦꯌꯥꯔꯄꯣꯔꯠꯇꯒꯤ ꯄꯨꯡ ꯑꯅꯤ ꯑꯍꯨꯝꯃꯨꯛ ꯊꯧꯋꯦꯕ
ꯑꯣ
ꯑꯗꯨ ꯌꯥꯝ ꯇꯟꯕ ꯍꯥꯏꯅ
ꯄꯨꯡ ꯑꯅꯤ ꯑꯍꯨꯝ ꯑꯣꯏꯇꯥꯥꯔꯒꯁꯨ ꯍꯥꯏꯗꯤ ꯂꯩꯐꯝꯗꯨꯗꯗꯤ ꯅꯨꯡꯉꯥꯏꯇꯕ꯭ꯔꯕ ꯍꯥꯏꯗꯤ ꯃꯒꯤ ꯀꯩꯅꯣꯒꯤ ꯌꯨꯅꯤꯚꯔꯁꯤꯇ
ꯍꯣꯏ ꯅꯥꯀꯟꯗꯒ ꯅꯥꯀꯟꯗ ꯃꯁꯖꯤꯠ ꯑꯃ ꯂꯩꯌꯦꯕꯀꯣ ꯈꯤꯇꯪ ꯆꯠꯂꯒ ꯑꯗꯨꯅ ꯄꯥꯡꯒꯜ ꯌꯥꯝ ꯇꯥꯔꯝꯗꯧ ꯃꯥꯟꯕ
ꯑꯣ ꯑꯣ ꯑꯥ ꯇꯥꯗꯤ ꯇꯥꯔꯝꯃꯅꯤ ꯍꯧꯖꯤꯛ ꯍꯥ
ꯑꯗꯨꯒ ꯅꯥꯀꯟꯗ ꯁ꯭ꯀꯨꯜ ꯀꯩꯀꯥꯁꯨ ꯈꯔꯕꯨꯗꯤ ꯂꯩꯌꯦꯕꯀꯣ
ꯑꯥ
ꯑꯗꯣ ꯑꯗꯨꯝ ꯍꯥꯏꯗꯤ ꯀꯩꯅꯣꯒꯨꯝꯕꯩ ꯇꯥꯏꯞ ꯃꯥꯜꯂꯦꯕ ꯘꯔꯤꯒꯤ ꯇꯥꯏꯞꯇ ꯁꯀꯨꯜꯒ ꯂꯩꯒ
ꯑꯣ ꯑꯣ ꯑꯥ ꯑꯣ ꯍꯣꯔꯔꯕꯠ ꯀꯤꯞꯄꯔꯡꯗ ꯑꯗꯣ
ꯑꯥ ꯑꯥ ꯑꯥ ꯑꯗꯨꯃꯥꯏꯅ ꯁ꯭ꯀꯨꯜ ꯑꯅꯤ ꯑꯍꯨꯝ ꯂꯩꯔꯒ ꯄ꯭ꯔꯥꯏꯚꯦꯠ ꯏꯟꯁꯇꯤꯇ꯭ꯌꯨꯠ ꯈꯔꯒ ꯂꯩꯔꯒ ꯇꯧꯋꯦꯕ ꯑꯗꯨꯒ ꯂꯝꯍꯥꯡꯗꯤ ꯌꯥꯝ ꯂꯩꯌꯦ ꯑꯗꯨꯒꯤ ꯑꯦꯌꯥꯔꯄꯣꯔꯠꯇꯇꯩꯒꯤꯁꯨ ꯂꯥꯞꯄꯦ ꯑꯗꯩ ꯂꯝꯍꯥꯡꯒ ꯂꯩ ꯇꯁꯟꯕꯗꯨꯗ ꯇꯜꯂꯕ
ꯑꯥ
ꯑꯩꯅ ꯑꯃꯨꯛ ꯆꯤꯜꯍꯥꯎ ꯊꯤ ꯃꯣꯏꯅ ꯑꯃꯨꯛ ꯐꯤꯂꯣꯖꯣꯐꯤ ꯌꯥꯎꯍꯟꯗ ꯑꯗꯒꯤ ꯑꯔꯥꯞꯄꯁꯨ
ꯍꯔꯣ ꯍꯥꯏꯔꯣ
ꯊꯥꯖꯤꯟꯕ ꯑꯃ ꯂꯩꯇ꯭ꯔꯦꯕ ꯑꯗꯨꯅ ꯑꯩ
ꯑꯗꯣ ꯁꯤ ꯀꯩꯅꯣ ꯑꯩꯈꯣꯏ ꯖꯤꯌꯣꯒꯤ ꯃꯥꯒꯤ ꯑꯃ ꯖꯤꯌꯨ ꯑꯥꯔ ꯏ ꯇꯤ ꯂꯩꯕꯗꯣ ꯒ꯭ꯌꯨꯔꯦꯠ ꯍꯥꯏꯗꯣꯏꯔꯥ ꯀꯩꯅꯣ
ꯑꯥ
ꯑꯗꯨꯒꯤ ꯚꯦꯀꯦꯟꯁꯤꯗꯣ ꯃꯣꯏꯗꯣ ꯍꯧꯖꯤꯛꯀꯤ ꯍꯧꯖꯤꯛꯁꯦ ꯀꯩꯅꯣ ꯑꯣꯏꯗꯣꯏꯅꯦꯕ ꯎꯝ
ꯑꯥ
ꯀꯔꯤ ꯃꯣꯏ ꯑꯅꯤꯔꯛ ꯂꯧꯕ ꯃꯥꯜꯂꯦ ꯏꯁꯄ꯭ꯔꯤꯡꯒ ꯀꯩꯅꯣꯒ ꯀꯔꯤꯕ ꯑꯣꯇꯝ ꯁꯦꯁꯟꯒ
ꯑꯣꯠ ꯑꯣꯠ ꯁꯥꯏꯀꯜ ꯏꯚꯦꯟ ꯁꯥꯏꯀꯜ ꯍꯥꯏꯕ ꯃꯥꯂ
ꯑꯥ ꯑꯗꯨꯃꯥꯏꯅꯁꯨ ꯂꯩ ꯑꯗꯨꯗꯨꯒ ꯃꯣꯏ ꯁ꯭ꯄ꯭ꯔꯤꯡ ꯑꯦꯟ ꯑꯣꯇꯝ ꯍꯥꯏꯅꯃꯥꯏꯁꯨ ꯀꯃꯥꯏꯁꯨ ꯈꯥꯏꯗꯣꯛꯄ꯭ꯔ ꯈꯪꯗꯦꯕ
ꯑꯣ ꯑꯣꯠ ꯑꯣꯠꯀꯤꯗꯁꯨ ꯑꯅꯤꯔꯛ ꯂꯧꯔꯤꯕ
ꯅꯠꯇꯦ ꯅꯠꯇꯦ ꯑꯣꯇꯝ ꯍꯥꯏꯕ ꯁꯤꯖꯟ ꯁꯤꯖꯟ
ꯑꯗꯨꯗꯤ ꯍꯥꯏꯗꯤ ꯎꯝ ꯍꯧꯖꯤꯛ ꯍꯧꯖꯤꯛꯁꯦ ꯑꯅꯤꯔꯛ ꯀꯧꯏꯔꯕ
ꯑꯅꯤꯔꯛ ꯀꯧꯕ ꯑꯣꯏꯕ ꯇꯥꯏ ꯃꯃꯥꯡꯗ ꯑꯃꯨꯛ ꯀꯧꯈ꯭ꯔꯦꯅ ꯅꯍꯥꯃꯨꯛꯇꯣ
ꯑꯥ ꯑꯗꯨꯅ ꯀꯝ ꯀꯥꯟꯗ
ꯃꯥꯏꯁꯦ ꯚꯦꯀꯦꯟꯁꯤꯒꯤ ꯃꯇꯨꯡꯕꯨꯗꯤ ꯑꯣꯏꯔꯝꯃꯅꯤꯕ ꯍꯥꯏꯗꯤ ꯍꯧꯖꯤꯛ ꯑꯗꯨꯝ ꯄꯤ ꯑꯩꯩꯆ ꯗꯤ ꯏꯁꯀꯣꯂꯔ ꯂꯩꯔꯤꯅꯤꯗꯅ ꯑꯗꯨ ꯂꯩꯕꯁꯤꯗ ꯃꯣꯏꯅ ꯗꯤꯄꯥꯔꯠꯃꯦꯟ ꯒꯤ ꯃꯣꯏ ꯅꯣꯇꯤꯁꯇꯕꯨꯗꯤ ꯀꯔꯤ ꯍꯥꯏꯅꯤ ꯁꯤꯠ ꯀꯦꯄꯥꯁꯤꯇꯤꯗ ꯇ꯭ꯋꯦꯟꯇꯤ ꯍꯥꯏꯔꯁꯦ ꯇ꯭ꯋꯦꯟꯇꯤ ꯑꯗꯨꯝ ꯊꯣꯛꯂꯛꯀꯗꯣꯏꯅꯦꯕ ꯔꯨꯜꯁꯀꯤ ꯃꯇꯨꯡ ꯏꯟꯅ ꯍꯥꯏꯇꯥꯔꯦ ꯊꯣꯛꯇ ꯌꯥꯗꯕꯅꯤꯅ ꯑꯗꯨ ꯀ ꯃꯣꯏꯁꯦ ꯄꯥꯔꯇꯤꯁꯦ ꯅꯦꯠ ꯀ꯭ꯋꯥꯂꯤꯐꯥꯏ ꯑꯣꯏꯕ ꯑꯗꯨꯒꯨꯝꯕꯗ ꯄꯤꯈ꯭ꯔꯒ ꯂꯦꯝꯍꯧꯕꯁꯤꯡꯗꯨꯗ ꯑꯗꯨꯝ ꯃꯦꯟꯁ ꯂꯧꯥꯛꯇꯣꯏꯅꯦꯕ
ꯑꯥ ꯑꯣ ꯑꯥ
ꯑꯗꯨ ꯑꯗꯨꯃꯥꯏꯅꯗꯤ ꯂꯩꯕꯗꯤ ꯃꯥꯜꯂꯦ ꯑꯗꯨꯅꯦ ꯑꯣ ꯗꯤꯄꯥꯔꯠꯃꯦꯟ ꯈꯨꯗꯤꯡꯒꯤ ꯃꯣꯏ ꯃꯃꯥꯏꯅꯗꯤ ꯊꯣꯛꯂꯛꯄ ꯍꯥꯏꯇꯥꯔꯦ ꯍꯥꯏꯗꯤ ꯁꯤꯠ ꯀꯦꯄꯥꯁꯤꯇꯤ ꯤꯗꯣ ꯑꯗꯨꯒ ꯗꯥꯏꯔꯦꯛ ꯗꯥꯏꯔꯦꯛ ꯃꯤ ꯑꯅꯤ ꯋꯥꯠꯂꯦ ꯑꯍꯨꯝ ꯋꯥꯠꯂꯦ ꯑꯗꯨꯗꯤ ꯍꯥꯏꯗꯦꯕ ꯃꯣꯏꯁꯦ
ꯑꯣ
ꯑꯗꯨ ꯕꯦꯁ ꯑꯣꯏꯕꯗꯨꯣ ꯈꯟꯒꯗ꯭ꯔꯥ ꯍꯣꯏ ꯍꯧꯖꯤꯛ ꯑꯗꯨꯁꯨ ꯎꯔꯝꯃꯦ ꯑꯗꯨꯗꯨꯒ ꯃꯥꯏꯁꯦ ꯗꯤꯄꯥꯔꯠꯃꯦꯟ ꯋꯥꯏꯁ ꯑꯣꯏꯅ ꯑꯩ ꯍꯥꯏꯁꯤꯅꯦ ꯀꯩꯅꯣꯒꯤ ꯚꯦꯀꯦꯟꯁꯤꯒꯤ ꯅꯝꯕꯔꯗꯣ ꯆꯞ ꯆꯥꯕꯗꯣ ꯗꯥꯏꯔꯦꯛꯇꯣ ꯄꯤꯊꯣꯛꯇꯦꯕ
ꯑꯣ